ꯑꯥ
ꯑꯣ ꯇꯥꯏ ꯇꯥꯏ ꯀꯩꯗꯧꯔꯤꯅꯣ ꯑ ꯆꯥꯏꯦ ꯀꯩꯗꯧꯔꯤꯅꯣ
ꯈ꯭ꯔꯤꯁꯇ ꯇꯧꯗꯩ ꯐꯨꯠꯕꯣꯜ ꯌꯦꯡꯕ ꯂꯣꯏꯔꯒ ꯂꯩꯌꯦꯦ
ꯑꯣ ꯅꯪꯕꯣ ꯌꯦꯡꯉꯨꯔꯅꯦ
ꯎꯝ ꯌꯦꯉꯦ ꯍ
ꯑꯣ ꯀꯩ ꯃꯦꯆ ꯂꯩꯒꯦ ꯍꯧꯖꯤꯛ
ꯎꯝ ꯍꯥꯏ ꯂꯥꯏ ꯁꯤꯟꯅꯔꯒ ꯂꯩꯕꯗꯨꯗꯤ ꯉꯁꯤ ꯑꯌꯨꯛꯇꯤ ꯀꯩꯅꯣꯒꯤ ꯂꯥꯛꯄꯅꯦ ꯏꯁꯄꯦꯟꯒꯤ
ꯑꯗꯨꯗꯤ ꯅꯪ ꯀꯩ ꯁꯞꯄꯣꯔꯠ ꯇꯧꯔꯦ
ꯑꯩꯗꯤ ꯑꯩꯒꯤ ꯁꯞꯄꯣꯔꯠꯇꯤ ꯍꯌꯦꯡ ꯊꯣꯛꯑꯦ ꯑꯥꯔꯖꯦꯟꯇꯤꯅꯥ
ꯑꯣ ꯑꯥꯔꯖꯦꯟꯇꯤꯅꯥ ꯍ ꯌꯦꯡ ꯂꯩꯕ꯭ꯔꯥ
ꯑꯥ ꯅꯪꯗꯤꯦ
ꯌꯥꯪꯗꯦꯗ ꯑꯩꯗꯤ ꯕꯣ ꯌꯦꯡꯗꯦꯗ ꯌꯦꯡꯒꯦ ꯇꯧꯔꯒ ꯑꯁ ꯍꯦꯛꯇ ꯇꯨꯝꯅꯤꯡꯕ
ꯐꯨꯠꯕꯣꯜ ꯑꯃꯐꯥꯎ ꯌꯦꯡꯗꯦ
ꯑꯣ ꯈꯔꯗꯤ ꯌꯦꯡꯗꯤ ꯌꯦꯡꯉꯤꯕ ꯑꯗꯣ ꯄꯣꯔꯇꯤꯀꯜꯁ ꯅꯥꯕꯗꯣ ꯑꯁ ꯐꯖꯗꯕꯒꯤ ꯑꯗꯨꯝ ꯌꯦꯡꯕ ꯇꯣꯛꯑꯦꯕ ꯐꯨ ꯃꯦꯁ ꯌꯦꯡꯗ꯭ꯔꯦꯕ ꯑ ꯑꯥꯔꯖꯦꯟꯇꯤꯅꯥꯁꯨ ꯌꯥꯏꯗ ꯀꯥ ꯀꯥꯕꯗ ꯑꯗꯨ ꯌꯥꯏꯗ
ꯑꯥꯔꯖꯦꯟꯇꯤꯅꯥꯗꯤ ꯍꯥꯏꯌꯦꯗ ꯄꯣꯔꯇꯨꯒꯥꯜꯗꯤ ꯌꯥꯗꯦ
ꯜꯗꯤ ꯔꯣꯅꯗꯣ ꯈꯔꯅꯤ ꯁꯅꯥꯕ
ꯆꯂꯣ ꯍꯦ ꯔꯣꯅꯥꯜꯗꯣ ꯣ ꯐꯥꯎꯁꯨꯣ ꯄꯥꯏꯕ
ꯑ ꯑꯗꯨ ꯅꯨꯃꯤꯠꯇꯣ ꯐꯥꯔꯁ ꯅꯨꯃꯤꯠꯇꯣ ꯃꯥ ꯀꯔꯤ ꯍꯥꯏꯁꯤꯔꯥ ꯃꯥ ꯃꯁꯥ ꯉꯝꯗꯕꯒꯤꯅꯦ
ꯍꯥꯏꯗꯤ ꯍꯣꯏ ꯑꯗꯨꯝ ꯑꯗꯨ ꯃꯤꯗꯣ ꯄꯥꯁꯁꯨ ꯐꯪꯗꯦ ꯗꯦ ꯃꯥꯗ ꯑꯗꯨꯔꯁꯨꯁꯨ
ꯆꯥꯛꯁꯨ ꯐꯪꯗꯦ ꯍꯥꯏꯅꯤ ꯃꯥꯗꯤ ꯑꯗꯨꯝ ꯂꯦꯞꯄ ꯂꯩꯔꯦ ꯍꯥꯏꯅꯤ ꯑꯥ
ꯑ ꯃꯔꯛꯇꯗꯤ ꯐꯪꯉꯦꯕꯀꯣ ꯑꯗꯨꯒ ꯆꯪ ꯀꯦꯌꯥꯔꯛ ꯑꯅꯤ ꯑꯍꯨꯝꯒꯨꯝꯕꯗꯤ ꯐꯪꯕꯅꯦ ꯑꯗꯨ ꯆꯪꯗꯦ ꯑꯗꯨ ꯅꯨꯃꯤꯠꯇꯨ ꯃꯥ ꯕꯣꯠꯁꯨ ꯄꯪ ꯐꯪꯗꯦ ꯆꯦꯟꯁꯨ ꯆꯤꯟꯕ ꯉꯝꯗꯦ
ꯀꯔꯤ ꯇꯧꯕꯒꯤꯔꯦ
ꯑꯧ ꯃꯦꯁꯤꯁꯨ ꯆꯦꯟꯕ ꯉꯝꯗꯦꯕꯀꯣ ꯑꯗꯨꯁꯨ ꯃꯥꯗꯤ ꯍꯦꯛ ꯕꯣꯜꯗꯣ ꯐꯪꯕꯒ ꯃꯥꯗꯤ ꯆꯥꯟꯁ ꯇꯣ ꯃꯥꯡꯍꯟꯗꯦꯕ
ꯂ ꯏꯩꯅꯗ
ꯀꯅꯥꯔꯣ
ꯃꯦꯁꯤꯗꯤ ꯂꯥꯏ ꯃꯆꯥꯥꯅꯤ ꯀꯨꯏꯔ
ꯀꯃꯥꯏꯅ
ꯈꯪꯗꯦ ꯃꯥ ꯕꯣ ꯀꯦꯔꯤ ꯇꯧꯕꯗꯣ ꯌꯦꯡꯉꯨꯅꯦ ꯁꯣꯏꯗꯦꯕ ꯔꯣꯅꯥꯜꯗꯣꯗꯒꯤ ꯀꯔꯤ ꯄ ꯄꯦꯅꯥꯜꯇꯤ ꯀꯥꯎꯔꯒ ꯆꯪꯗꯦꯅꯦ
ꯀꯅꯥꯔꯣ
ꯑꯍꯥꯟꯕ ꯅꯨꯃꯤꯠꯇ ꯔꯣꯅꯥꯜꯗꯣ ꯔꯣꯅꯥꯜꯗꯣ ꯄꯦꯅꯥꯜꯇꯤ ꯐꯪꯉꯤꯗꯅ
ꯃꯦꯁꯤꯁꯨ ꯆꯪꯗꯕꯅꯦ
ꯃꯦꯆꯤꯁꯨ ꯆꯪꯗꯕ꯭ꯔꯥ
ꯍꯣꯏꯅꯦ ꯑꯗꯨ ꯅꯨꯃꯤꯠꯇꯣ ꯇꯦꯟ ꯊꯥꯔꯇꯤꯗ ꯌꯦꯡꯕꯅꯦꯕ ꯑꯩꯈꯣꯏꯗꯀꯣ
ꯑ
ꯑ ꯍꯦꯛ ꯍꯥꯎꯕꯒ ꯉꯥꯏꯍꯥꯛ ꯂꯩꯔꯒ ꯑꯥꯔꯖꯦꯟꯇꯤꯅꯥ ꯍꯨꯏꯗꯨ ꯃꯤꯅ ꯐꯣꯜ ꯇꯧꯔꯒ ꯃꯣꯏ ꯄꯦꯅꯥꯜꯇꯤ ꯇꯧꯕꯗ ꯃꯦꯁꯤꯅ ꯀꯥꯎꯕꯅꯦꯕ
ꯎ
ꯑꯗꯨꯒ ꯆꯪꯗꯕ ꯑꯗꯨꯒ ꯄꯦꯅꯥꯜꯇꯤꯗꯗꯤ ꯆꯪꯗꯦ ꯑꯗꯣ ꯍꯣꯔꯦꯟꯗꯤ ꯒꯣꯜ ꯑꯅꯤ ꯆꯪꯍꯜꯂꯦ ꯃꯥꯅ
ꯐꯖꯤꯨꯗꯤ ꯍꯥꯏꯕ꯭ꯔꯥ
ꯕ꯭ꯔꯥꯖꯤꯜ ꯁꯤꯟꯅꯕꯗꯣ ꯑꯩ ꯁꯨꯛ ꯌꯦꯡ ꯌꯦꯡꯗ꯭ꯔꯤ
ꯑꯩꯁꯅꯦꯃꯥ ꯌꯥꯎꯗ꯭ꯔꯗꯤ ꯌꯦꯡꯉ ꯅꯅꯦ
ꯑ ꯅꯍꯥꯟ ꯑꯃꯥꯛꯛꯇꯣ ꯂꯣꯏꯔꯝꯗꯥꯏꯗ ꯊꯣꯛꯑꯦ ꯍꯥꯏꯌꯦꯦ ꯑꯗ ꯍꯧꯕ ꯀꯥꯟꯗ ꯑꯩꯈꯣꯏꯅ ꯌꯦꯡꯕ ꯀꯥꯟꯗ ꯌꯥꯎꯗꯕ ꯑꯗꯣ ꯍꯧꯖꯤꯛꯇꯤ ꯌꯥꯎꯒꯗꯧ ꯃꯥꯟꯈ꯭ꯔꯦ
ꯈꯪꯗ꯭ꯔꯦ ꯑꯗꯨꯗꯤ ꯅꯤꯃꯥꯔꯁꯨ ꯑꯗꯨꯝ ꯂꯩ ꯍꯩꯕꯅꯤꯅ
ꯎꯝ ꯃꯔꯁꯨ ꯍꯥꯏꯌꯦ ꯑꯗꯨꯒ ꯐ꯭ꯔꯥꯟꯁꯈꯩꯁꯨ ꯍꯥꯏꯌꯦ
ꯎꯝ
ꯀ ꯀꯗ
ꯐ꯭ꯔꯥꯟꯁꯇꯣ ꯏꯝꯕꯥꯄꯤꯦ ꯍꯥꯏꯕ ꯅꯠꯇ꯭ꯔꯣ
ꯎꯝ
ꯑꯁ ꯃꯥꯗꯤ ꯌꯥꯝꯕꯅꯤꯅꯦ ꯃꯨꯔꯁꯨ ꯃꯥ ꯃꯁꯥ ꯃ ꯁꯥꯡꯕ ꯑꯝꯇ ꯎꯗ꯭ꯔꯤꯅꯦ ꯑꯩ
ꯍꯣꯏ ꯃꯥꯗꯣ ꯃꯁꯛꯁꯨ ꯏꯆꯝ ꯆꯝꯕ ꯃꯥꯜꯂꯦ ꯑꯗꯨꯝ
ꯑ ꯃꯥꯗꯣ ꯀꯩꯅꯣ ꯃꯥꯟꯕꯅꯦ ꯀꯔꯇꯟꯒꯤ ꯐꯤꯂꯝꯗ ꯇꯔꯇꯥꯜꯒꯤ ꯑꯗꯨ ꯈꯪꯕ꯭ꯔꯥ
ꯃꯤꯅ ꯐꯅꯤ ꯚꯤꯗꯤꯑꯣꯒꯨꯝꯕ ꯌꯥꯝ ꯁꯦꯝꯕꯅꯦ
ꯑ ꯌꯥꯝ ꯃꯥꯜꯂꯦꯦ ꯑꯗꯨꯗꯤ
ꯎ ꯅꯪ ꯐꯨꯠꯕꯣꯜ ꯌꯦꯡꯗꯦ ꯍꯥꯏꯔꯒ ꯑꯗꯨꯒꯨꯝꯕꯗꯤ ꯌꯦꯡꯕ꯭ꯔꯣ
ꯑꯧ ꯈꯔ ꯈꯔꯗꯤ ꯌꯦꯡꯉꯦ ꯔꯤꯜꯁ ꯌꯦꯡꯕꯗ ꯊꯦꯡꯅꯕꯗ ꯑꯗꯨ ꯄꯦ ꯌꯦꯡꯒꯦꯗ
ꯅꯪꯅ ꯄꯥꯝꯕꯁꯦ ꯔꯣꯅꯥꯜꯗꯣ
ꯇꯧꯔꯤꯅꯥꯜꯗꯣꯗꯤ ꯑꯩꯒꯤ ꯏꯄꯥꯅꯤ ꯀ ꯎꯝ ꯎꯝ
ꯔꯣꯅꯥꯜꯗꯣ ꯄꯥꯝꯕ ꯀꯨꯏꯈ꯭ꯔꯕ꯭ꯔꯥ
ꯑꯥꯎ ꯑꯩ ꯄꯣꯛꯇ꯭ꯔꯤꯉꯩꯗꯒꯤ ꯑꯗꯨꯝ ꯄꯥꯝꯃꯤ ꯎ
ꯐꯥꯏꯅꯦꯜꯁꯨ ꯌꯦꯡ ꯂꯣꯏ ꯅꯣꯏ
ꯐꯥꯏꯅꯦꯜꯗꯤ ꯌꯦꯡꯒꯅꯤ ꯍꯥꯏ
ꯑꯥ
ꯐꯅꯦꯜꯗ ꯇꯨꯝꯗꯕꯤꯗ ꯌꯦꯡꯈ꯭ꯔꯅꯤ
ꯎ ꯑꯗꯨ ꯐꯥꯏꯅꯦꯜꯗꯤ ꯀꯥꯒꯗꯧ ꯃꯥꯟꯗꯦ ꯀꯣ
ꯎꯝ ꯈꯪꯗꯦꯗ ꯀꯥꯒꯦꯔꯥ ꯀꯥꯔꯣꯏꯗ꯭ꯔꯥ
ꯑꯗꯨ ꯀꯥꯗ꯭ꯔꯗꯤ ꯀꯅꯥ ꯁꯞꯄꯣꯔꯠ ꯇꯧꯒꯦꯔꯥ
ꯑꯗꯨꯗꯨ ꯀꯥꯗ꯭ꯔꯗꯤ ꯀꯣ
ꯑꯥ
ꯏꯟꯗꯤꯌꯥ ꯁꯄꯣꯔꯠ ꯇꯧꯈ꯭ꯔꯒꯦ
ꯍꯍ
ꯏꯟꯗꯌꯥꯗꯦ ꯑꯃꯇ ꯌꯥꯎꯔꯤꯅꯦ ꯃꯣꯏꯗꯤ ꯀ꯭ꯔꯤꯀꯦꯠ ꯏꯟꯗꯤꯌꯥꯗ ꯀ꯭ꯔꯤꯛꯀꯦꯠ ꯉꯥꯛꯇꯅꯤ
ꯃꯥꯟꯅꯤ ꯍꯣꯢ
ꯐꯨꯕꯣꯁꯨꯝꯗ ꯁꯅꯥꯔꯣ ꯀ꯭ꯔꯤꯀꯦ ꯀꯔꯤꯀꯦ
ꯑꯍꯨ
ꯎꯝ ꯑꯁ
ꯎꯝ
ꯀꯥꯅꯗꯦ ꯉꯥ ꯐꯥꯕ ꯆꯠꯁꯤ ꯂꯥꯛꯑꯣ
ꯅꯣꯏ ꯉꯥ ꯐꯕ ꯆꯠꯀꯦꯔꯣ
ꯆꯠꯂꯣꯏꯗ ꯅꯪ ꯂꯥꯛꯑꯗꯤ ꯆꯠꯀꯅꯤ
ꯎꯝ
ꯍꯪꯉꯣꯏ ꯆꯥꯕ꯭ꯔꯥ ꯅꯪ?
ꯆꯥꯗꯦ
ꯀꯔꯤꯒꯤ
ꯍꯪꯉꯣꯏ ꯆꯥꯗꯦꯍꯦ
ꯑꯩꯁ ꯍꯪꯉꯣꯏ ꯍꯥꯎꯕꯅꯤꯅꯦ
ꯀꯃꯥꯏꯅ ꯀꯃꯥꯏꯅ ꯆꯥꯒꯦ ꯇꯧꯕ
ꯑ ꯑꯗꯨꯝ ꯆꯥꯒꯗꯕꯅꯤ ꯀꯔꯤꯔ ꯃꯥꯒꯤ
ꯅꯠꯇꯦ ꯍꯥꯏꯕꯗꯤ ꯑ ꯉꯧꯔꯒ ꯆꯥꯕ꯭ꯔ
ꯊꯣꯡꯉꯒꯁꯨ ꯆꯥꯕ ꯌꯥꯏ ꯉꯧꯔꯒ ꯆꯥꯕꯁꯨ ꯌꯥꯏ ꯌꯥꯏ ꯌꯥꯏꯗ ꯑꯗꯨꯝ
ꯆꯥꯕ꯭ꯔꯥ ꯅꯣꯏ
ꯎꯝ
ꯍꯥꯎꯕ꯭ꯔꯥ
ꯍꯥꯎꯋꯤ ꯑꯥ
ꯍꯪꯉꯣꯏꯁꯨ ꯆꯥꯎꯕ ꯂꯩꯗꯅ ꯃꯣꯔꯦꯗꯤ ꯍꯥꯏꯔꯕ ꯃꯣꯔꯦ ꯑꯥ ꯑꯗꯨ ꯑꯁ ꯑꯗꯨꯗꯤ ꯆꯥꯕ ꯌꯥꯏ ꯍꯥꯎꯅꯤ
ꯍꯥꯥ
ꯑꯍ
ꯑꯗꯣ ꯍꯪꯉꯣꯏ ꯍꯥꯏꯕꯗꯤ ꯂꯣꯏꯅꯃꯛ ꯆꯥꯕ ꯌꯥꯕ꯭ꯔꯣ
ꯑꯣ ꯑꯩ ꯂꯣꯏ ꯍꯪꯉꯣꯏ ꯍꯥꯏꯕꯗꯨꯗꯤ ꯀꯔꯤ ꯍꯥꯏꯕ ꯑꯃꯝ ꯀꯥꯔꯅꯤ
ꯍꯪꯉꯣꯏ ꯂꯣꯏꯅꯃꯛ ꯆꯥꯕ ꯌꯥꯕ ꯍꯉꯣꯏ ꯍꯪꯉꯣꯏꯗꯤ ꯌꯥꯝ ꯂꯩꯌꯦꯅ ꯑꯃꯨꯛ
ꯑ ꯃꯈꯜ ꯑ ꯌꯥꯝꯗꯤ ꯂꯩ ꯑꯗꯨ ꯑꯩꯈꯣꯏꯗꯤ ꯂꯧꯗ ꯂꯩꯕ ꯍꯪꯉꯣꯢꯗꯣ ꯑꯗꯨꯝ ꯑꯗꯨ ꯑꯣꯏꯅ ꯆꯥꯏ
ꯇꯨꯔꯦꯟꯗ ꯇꯨꯔꯦꯟꯒꯤꯗꯤ ꯆꯥꯗꯦ
ꯑꯗꯨꯅ ꯃꯁꯛ ꯃꯁꯛ ꯃꯅꯥꯕꯁꯨ ꯑꯗꯨꯝ ꯂꯩꯗ
ꯍꯪꯉꯣꯏꯆꯥꯔꯗꯤ ꯍꯪꯉꯣꯏ ꯌꯥꯝ ꯂꯩꯌꯦꯅ ꯑꯗꯨꯗꯤ
ꯍꯧꯖꯤꯛꯇꯤ ꯌꯥꯝ ꯂꯩꯇ꯭ꯔꯦꯗ ꯀꯔꯤꯒꯤꯔꯥ ꯈꯪꯗꯦ ꯃꯇꯝ ꯂꯩꯔꯤꯕ ꯃꯣꯏ
ꯑꯩꯈꯣꯏ ꯈꯨꯨꯟꯗ ꯂꯥꯛꯑꯣ ꯑꯩꯈꯣꯏ ꯈꯨꯟꯗ ꯌꯥꯝ ꯂꯩꯌꯦ
ꯅꯣꯡ ꯈꯔ ꯈꯔ ꯆꯨꯕ ꯃꯇꯝꯗꯣ ꯌꯥꯝ ꯆꯨꯗꯕꯤꯗ ꯀꯔꯤ ꯍꯥꯏꯁꯤꯔꯥ ꯐꯧꯒ ꯊꯣꯛꯄ ꯎꯝ ꯑꯗꯨꯁꯨ
ꯃꯃꯤꯡꯗꯨꯣ ꯑꯗꯨꯗꯤ ꯆꯥꯏ ꯍꯣꯏ ꯑꯩꯈꯣꯏ ꯑꯩꯈꯣꯏ ꯑꯩꯈꯣꯏ ꯈꯨꯟꯒꯤꯣꯏꯁꯨ
ꯉꯅꯥꯄ꯭ꯔꯨꯝꯗꯤ ꯆꯥꯕ꯭ꯔꯥ
ꯎꯝꯇꯗꯦ
ꯑꯁ ꯑꯗꯨꯝ ꯍꯦꯟꯅ ꯍꯥꯎꯕꯅꯤꯅꯦ ꯑꯁ ꯃꯣꯏꯗꯤ ꯃꯄꯨꯝꯁꯤꯡꯗꯤ ꯐꯥꯕꯗ ꯂꯨꯕ ꯂꯤꯟ ꯃꯥ ꯍꯥꯏꯅꯤ ꯀ ꯑ
ꯉꯥꯄ꯭ꯔꯨꯝꯗꯣ ꯑꯗꯣ ꯑꯁꯤꯗ ꯌꯥꯝ ꯂꯩꯌꯦꯅ ꯄꯨꯈ꯭ꯔꯤꯗ
ꯎꯝ ꯑꯩꯈꯣꯏꯗꯤ ꯐꯥꯗꯦꯕ ꯄꯨꯡꯐꯥ ꯐꯥꯗꯦ ꯑꯗꯨ ꯌꯥꯏ ꯍꯤꯗꯥꯛ ꯊꯥꯔꯒ ꯑꯗꯨ ꯉꯟꯇꯥ ꯍꯧꯒꯠꯂꯒ ꯑꯗꯨꯝ ꯈꯨꯟꯕ ꯆꯠꯂꯦꯕ
ꯑ ꯍꯥꯎꯕ꯭ꯔ
ꯑꯧ ꯌꯥꯝ ꯐꯥꯎꯋꯦ ꯑꯗꯨ ꯆꯥꯕꯗ ꯍꯛꯆꯥꯡ ꯌꯥꯝ ꯐꯕꯅꯤ ꯏ ꯏꯖꯦ ꯌꯥꯝꯅ ꯂꯥꯛꯑꯦ ꯍꯥꯏꯅꯦ
ꯃꯅꯨꯡꯗ ꯂꯥꯛꯑꯦ ꯍꯥꯏꯌꯦ ꯃꯄꯥꯟꯗꯗꯤ ꯂꯥꯛꯇꯦ ꯑ
ꯆꯥ ꯆꯈꯔꯦ ꯅꯣꯏ
ꯍꯥꯥ
ꯏꯁꯤꯡ ꯆꯥꯔꯦꯕ ꯏꯟꯖꯥꯡ ꯍꯥꯥꯎꯇꯅꯦ
ꯍꯥꯥ
ꯌꯦꯟꯖꯥꯡ ꯍꯥꯎꯗꯦꯕ
ꯍꯣꯔꯦꯟ ꯍꯣꯔꯦꯟ ꯅꯨꯡꯊꯤꯟꯗ ꯑꯃꯨꯛꯀ ꯆ
ꯑ ꯆꯥꯒꯦ ꯌꯥꯝ ꯆꯥꯒꯦ ꯕꯣꯔꯥ ꯑꯅꯤ ꯆꯥꯒꯦ
ꯅꯪꯁꯨ ꯌꯥꯝ ꯆꯥꯎꯛꯄ ꯅꯁꯥ ꯌꯥꯝ ꯀꯪꯉꯤ ꯍꯥꯏꯔꯤ
ꯍꯣꯏ ꯀꯪꯕꯅꯦ
ꯅꯃꯥꯒ ꯉꯔꯥꯡ ꯀꯣꯜ ꯇꯧꯕ ꯑꯩꯒꯤ ꯏꯆꯥꯅꯨꯄꯤꯗꯨ ꯆꯥꯛꯀ ꯑꯝꯇ ꯆꯥꯗ꯭ꯔꯦ ꯐꯨꯠꯕꯣꯜ ꯉꯥꯛꯇ ꯌꯦꯡꯉꯒ ꯂꯩꯔꯦ ꯇꯨꯝꯁꯨ ꯇꯨꯝꯗ꯭ꯔꯦ ꯍꯥꯏ ꯍꯥꯏꯅꯦ
ꯑ ꯑꯁꯦꯡꯕ ꯑꯁ ꯋꯥꯕ ꯖꯥꯠꯅꯤꯍꯦ ꯐ ꯄꯣꯠ ꯌꯦꯡꯕꯗꯣ
ꯎꯝ
ꯇꯨꯝꯅ ꯍꯦꯟꯅ ꯐꯥꯎꯅꯦ
ꯑꯥ ꯑꯗꯨꯔꯁꯨ ꯐꯨꯠꯕꯣꯜ ꯌꯦꯡꯕꯁꯨ ꯅꯨꯡꯉꯥꯏꯌꯦ ꯃꯤ ꯄꯨ꯭ꯂꯥ ꯄꯨꯂꯥ ꯌꯦꯡꯕꯣ
ꯑꯣ ꯃꯤ ꯌꯥꯝꯗꯤ ꯌꯦꯡꯕ ꯅꯨꯡꯉꯥꯏꯔꯤꯅꯦ
ꯑ ꯅꯪꯁꯦ ꯉꯥꯛꯑꯦꯍꯦ ꯅꯨꯄꯥ ꯑꯣꯏꯔꯒ ꯐꯨꯠꯕꯣꯜ ꯌꯦꯡꯗꯕꯗꯣ
ꯑꯧ ꯈꯔ ꯈꯔ ꯉꯥꯡꯑꯒꯅꯤ
ꯈꯔ ꯀꯩꯅꯣ ꯒꯦꯒꯨꯝꯕ ꯑꯣꯏꯔꯝ
ꯑꯥꯎ ꯑꯩꯗꯤꯒꯦꯅꯦ
ꯎ ꯏꯆꯦ ꯍꯥꯏꯒꯗ꯭ꯔꯥ ꯌꯥꯝ ꯑꯍꯜ ꯑꯣꯏꯕ ꯃꯥꯂꯦꯀꯣ
ꯑꯩꯔꯣ
ꯑꯥꯎ
ꯍꯣꯏ ꯊꯥꯔꯇꯤ ꯌꯧꯈ꯭ꯔꯦ
ꯊꯔꯇꯤ ꯌꯥꯎꯕ꯭ꯔꯦ
ꯐꯩ ꯇꯧꯕꯅꯦꯍꯦ
ꯇ꯭ꯋꯦꯟꯇꯤ ꯐꯣꯔ ꯇ꯭ꯋꯦꯟꯇꯤ ꯐꯥꯏꯚ
ꯎꯝ ꯇ꯭ꯋꯦꯟꯇꯤ ꯇ꯭ꯋꯦꯟꯇꯤ ꯐꯣꯔ
ꯎꯝ ꯌꯥꯝ ꯑꯉꯥꯡꯅꯤꯗ
ꯎꯝ ꯑ ꯑꯩꯗꯤ ꯅꯪꯒꯤꯅ ꯆꯥꯒꯨꯝꯕꯅꯤꯗ
ꯅꯪ ꯅꯪ ꯇ꯭ꯋꯦꯟꯇꯤ ꯇ꯭ꯋꯦꯟꯇꯤꯒꯨꯝꯕ ꯑꯣꯏꯕ꯭ꯔꯥ
ꯑꯥꯎ
ꯅ ꯆꯤꯟꯤꯟꯁꯤꯅ
ꯊꯥꯖꯗ꯭ꯔꯣ
ꯅ ꯅꯤꯆꯦ ꯍ ꯀꯌꯥꯔꯥ
ꯅꯪ ꯍꯥꯏꯔꯛꯑꯣꯅꯦ ꯈꯜꯂꯅꯤ
ꯑꯣ ꯎ ꯎꯝ ꯇ꯭ꯋꯦꯟꯇꯤ ꯐꯣꯔ ꯇ꯭ ꯇ꯭ꯋꯦꯟꯇꯤ ꯐꯥꯏꯚ
ꯑꯩꯁ ꯑꯗꯨꯗꯤ ꯌꯥꯝꯃꯜꯂꯦ
ꯌꯧꯗꯕ꯭ꯔꯥ
ꯑꯧ ꯌꯧꯗꯦ ꯚ ꯅ ꯆꯥꯅꯤ ꯚꯥꯏ
ꯎꯝ
ꯎꯝ
ꯑꯣꯏꯔꯝꯒꯅꯤ ꯐꯨꯠꯕꯣꯜ ꯌꯦꯡꯗꯕꯅꯤꯅ
ꯑꯝ ꯌꯥꯝ ꯑꯉꯥꯡꯅꯦ ꯏꯃꯥ ꯀꯧꯔꯦ
ꯎꯝ
ꯍꯣꯔꯦꯟꯁꯨ ꯐꯨꯠꯕꯣꯜ ꯌꯦꯡꯒꯗ꯭ꯔꯣ
ꯍꯥ ꯍꯣꯔꯦꯟ ꯍꯣꯔꯦꯟ ꯍꯣꯔꯦꯟ ꯌꯦꯡꯂꯣꯌꯦ
ꯑꯣ ꯑꯁ ꯄꯨꯡ ꯀ꯭ꯌꯥꯗ ꯇꯨ ꯊ꯭ꯔꯤ
ꯍꯌꯦꯡ ꯑꯌꯨꯛ ꯁꯚꯦꯟ ꯊꯥꯔꯇꯤꯗ ꯊꯣꯛꯄꯅꯦ ꯑꯥꯔꯖꯦꯟꯇꯤꯅꯥ ꯈꯣꯏꯗꯨ
ꯑꯣ ꯑꯗꯨꯗꯤ ꯌꯦꯡꯕ ꯇꯥꯔꯦꯗꯅ
ꯑꯗꯣ ꯔꯣꯅꯥꯜꯗꯣ ꯑꯩꯈꯣꯏꯅ ꯐꯥꯏꯚꯇ ꯃꯥꯜꯂꯦ ꯐꯥꯏꯚ ꯑ ꯑꯦꯝꯗ ꯅꯪ ꯔꯣꯅꯥꯜꯗꯣ ꯐꯦꯅꯤ ꯍꯥꯏꯕ ꯅꯠꯇ꯭ꯔꯣ ꯌꯦꯡꯂꯣꯏ
ꯑꯥꯎ ꯌꯦꯡꯅꯤ ꯀꯗꯤ